ꯇꯥꯔꯤꯕ꯭ꯔꯣ ꯇꯥꯔꯤꯕ꯭ꯔꯣ ꯏꯃꯥꯟꯅꯕꯤ꯫
ꯍꯥꯎ ꯇꯔꯤꯌꯦ꯫
ꯅꯋꯥ ꯅꯄꯥꯎ ꯇꯥꯗꯕ ꯀꯨꯏ ꯔꯦ ꯍꯥꯏꯅ ꯁꯨꯝ ꯄꯥꯎ ꯀꯔꯤ ꯀꯔꯤ ꯃꯇꯝꯖꯤꯕꯨ ꯍꯧꯖꯤꯛꯀꯥꯟꯖꯤꯕꯨ ꯀꯔꯤ ꯀꯔꯤ ꯀꯃꯥꯏꯅ ꯇꯧꯔꯤꯒꯦ ꯅꯋꯥ ꯅꯄꯥꯎꯁꯨ ꯇꯥꯗꯕ ꯀꯨꯏꯔꯦꯅꯦ꯫
ꯀꯩꯗꯧꯔꯨꯅꯤ ꯍꯥꯏꯗꯤ ꯅꯣꯡꯃꯒꯤ ꯁꯣꯏꯗ ꯌꯥꯗꯕꯅꯤꯅ ꯍꯥꯏꯗꯤ ꯆꯥꯛ ꯏꯁꯤꯡ ꯊꯣꯡꯕꯒꯤ ꯊꯕꯛ ꯑꯗꯒꯤ ꯐꯤꯁꯥ ꯂꯣꯟꯁꯥ ꯂꯩꯗꯅ ꯑꯗꯩ ꯍꯤꯡꯒꯣꯜ ꯁꯝꯕꯟꯒꯤ ꯊꯕꯛꯁꯤꯅ ꯍꯦꯟꯅ ꯃꯔꯨ ꯑꯣꯅ ꯑꯗꯨꯝ ꯇꯧꯔꯦ ꯍꯥꯏ ꯇꯥꯔꯦ ꯍꯥꯏꯗꯤ ꯑꯡ ꯑꯗꯒꯤ ꯑꯌꯥꯝꯕꯅ ꯍꯧꯖꯤꯛꯇꯤ ꯑꯃꯨꯛ ꯂꯧꯒꯤ ꯀꯩꯒꯤ ꯃꯇꯝꯁꯦ ꯑꯣꯏꯔꯕꯅꯤꯅꯀꯣ ꯍꯥꯏꯗꯤ ꯑꯗꯨꯝ ꯏꯃꯥ ꯍꯣꯏ ꯕꯕꯥꯍꯣꯏꯁꯤꯅ ꯑꯃꯨꯛ ꯂꯧꯗ ꯀꯩꯗ ꯆꯠꯈꯤꯕꯅꯤꯅ ꯏꯃꯨꯡꯒꯤ ꯊꯕꯛꯁꯦ ꯑꯌꯥꯝꯕ ꯃꯤꯔꯣꯜ ꯂꯩꯇꯝꯃꯤꯅ ꯑꯩꯅ ꯑꯌꯥꯝꯕ ꯑꯣꯏꯅ ꯑꯗꯨꯃꯥꯏꯅ ꯇꯧꯔꯦ ꯅꯣꯏꯒꯤꯗꯤ ꯀꯃꯥꯏ ꯀꯃꯥꯏꯅ ꯇꯧꯔꯤꯒꯦ ꯍꯥꯏꯗꯤ ꯂꯧꯒꯤ ꯀꯩꯒꯤ ꯐꯤꯕꯝꯅ ꯀꯃꯥꯏ ꯇꯧꯔꯤꯕ ꯎ
ꯇꯧꯋꯦ ꯑꯩꯈꯣꯏꯒꯤ ꯇꯧꯕꯁꯦ ꯑꯩꯈꯣꯏꯁꯦ ꯍꯧꯈꯤꯕ ꯍꯟꯗꯛꯀꯤ ꯃꯃꯥꯡꯒꯤ ꯊꯥ ꯑꯃꯥ ꯑꯅꯤꯗꯨꯗ ꯇꯔꯕꯨꯁꯦ ꯑꯣ ꯃꯃꯥꯡ ꯃꯃꯥꯡ ꯆꯍꯤ ꯀꯌꯥꯗꯒꯤꯕꯨꯗꯤ ꯊꯥꯔꯒ ꯂꯥꯛꯄꯅꯦꯕꯀꯣ ꯇꯔ ꯕꯨꯁꯅꯦ ꯊꯕꯤꯅꯦ ꯀꯥꯂꯦꯟ ꯊꯕꯤ ꯃꯇꯝꯗꯖꯨ ꯊꯕꯤꯖꯦ ꯑꯌꯥꯝꯕ ꯃꯅꯤꯄꯨꯔꯒꯤ ꯊꯕꯤꯁꯦ ꯑꯩꯈꯣꯏꯁꯦ ꯁꯨꯝ ꯃꯐꯝ ꯃꯐꯝ ꯈꯨꯗꯤꯡꯗ ꯁꯄ꯭ꯂꯥꯏ ꯇꯧꯕꯁꯦ
ꯑꯥꯎ
ꯄꯤꯈꯠꯄꯁꯦ ꯉꯝꯃꯦꯕ ꯑꯗꯨꯕꯨ ꯆꯍꯤ ꯑꯃꯅꯤꯗꯗꯤ ꯁꯤꯒꯤ ꯊꯕꯛꯁꯦ ꯌꯥꯝ ꯅꯨꯡꯉꯥꯏꯔꯝꯃꯦ ꯑꯣ ꯍꯧꯖꯤꯛꯀꯥꯟꯖꯦ ꯑꯩꯈꯣꯏꯒꯤ ꯌꯥꯅꯤꯡꯗꯕ ꯍꯥꯏꯒꯗ꯭ꯔꯥ ꯅꯨꯡꯉꯥꯏꯇꯕ ꯍꯥꯏꯒꯗ꯭ꯔꯥ ꯑꯃꯥ ꯂꯩꯅꯦ ꯅꯪꯕꯣ ꯍꯥꯏꯗꯤ ꯑꯃꯅ ꯍꯥꯏꯗꯤ ꯁꯤꯅ ꯃꯥꯅ ꯇꯧꯈ꯭ꯔꯗꯤ ꯃꯥꯁꯦ ꯁꯦꯟꯗꯣꯡ ꯌꯥꯝ ꯐꯪꯉꯦ ꯃꯥꯖꯦ ꯀꯩꯅꯣ ꯂꯩꯈ꯭ꯔꯦ ꯃꯥꯅ ꯌꯥꯝ ꯇꯣꯡꯒꯔꯦ ꯃꯥꯅ ꯌꯥꯝ ꯐꯪꯒꯔꯦ ꯍꯥꯏꯕꯒꯤ ꯋꯥꯈꯜꯁꯦ ꯍꯥꯏꯗꯤ ꯃꯥꯅ ꯁꯤ ꯇꯧꯔꯦ ꯑꯗꯨ ꯑꯣꯏ ꯇꯔꯗꯤ ꯑꯩꯅ ꯑꯇꯣꯞꯄ ꯑꯃ ꯃꯥꯒ ꯃꯥꯅꯗꯕ ꯑꯃꯗ ꯌꯦꯡꯉꯒ ꯑꯩꯁꯨ ꯐꯒꯠꯄ ꯌꯥꯕ꯭ꯔꯥ ꯑꯩꯁꯨ ꯆꯥꯎꯈꯠꯄ ꯌꯥꯕ꯭ꯔꯥ ꯍꯥꯏꯕꯁꯦ ꯀꯌꯥ ꯏꯈꯟ ꯈꯟꯅꯗꯦ ꯃꯤ ꯑꯃꯅꯕꯨ ꯇꯧꯈꯤ ꯇꯥꯔꯒꯗꯤ ꯃꯥꯅ ꯇꯧꯕꯗꯨꯅ ꯐꯔꯦ ꯑꯩꯁꯨ ꯃꯥꯏ ꯃꯇꯧ ꯇꯝꯒꯦ ꯑꯩꯁꯨ ꯐꯗꯧꯔꯕꯅꯤ ꯃꯥ ꯐꯔꯕꯅꯤꯅ ꯍꯥꯏꯕꯒꯤ ꯁꯤꯒꯤ ꯀꯩꯅꯣꯖꯦ ꯂꯩꯅꯕꯁꯤꯗꯅꯦ ꯍꯟꯗꯛꯁꯦ ꯑꯩꯈꯣꯏꯖꯦ ꯃꯤ ꯃꯌꯥꯝ ꯑꯃꯁ ꯁꯤ ꯊꯕꯛꯁꯦ ꯇꯧꯅꯔꯕꯅꯤꯅ ꯄꯩꯁꯥꯖꯦ ꯃꯥꯡꯉꯦꯕꯀꯣ ꯈꯔ ꯃꯃꯥꯡ ꯆꯍꯤ ꯑꯃꯅꯤꯒ ꯌꯥꯝ ꯈꯦꯅꯔꯦꯕ ꯄꯩꯁꯥꯁꯦ ꯐꯪꯕꯁꯦ ꯍ ꯂꯥꯛ ꯄꯖꯦ ꯆꯍꯤ ꯑꯃꯒꯤ
ꯎꯝ
ꯑꯗꯨꯅꯦ ꯁꯨꯃꯥꯏꯅ ꯎꯝ ꯇꯧꯋꯦ ꯂꯧꯒꯤꯗꯤ ꯑꯗꯨꯝ ꯍꯧꯖꯤꯛꯇꯤ ꯑꯗꯨ ꯇꯔꯕꯨꯁ ꯊꯥꯕꯗꯨ ꯂꯣꯏꯔꯕꯅꯤꯅ ꯂꯧꯔꯣꯝꯗ ꯂꯧ ꯍꯨꯟꯕ ꯍꯧꯔꯦ ꯑꯗꯒꯤ ꯍꯞꯇꯥ ꯑꯃꯨꯛ ꯂꯩꯔꯗꯤ ꯂꯤꯡꯗꯧꯕ ꯈꯔꯁꯨ ꯂꯩꯔꯤ ꯂꯧ ꯈꯔ ꯑꯩꯈꯣꯏꯗꯤ ꯈꯨꯡꯒꯪ ꯑꯣꯏꯕꯅꯤꯅ ꯁꯤꯒꯨꯝꯕ ꯂꯧꯁꯤꯡꯒꯤ ꯀꯔꯤꯒꯤ ꯇꯧꯔꯒ ꯅꯠꯇ꯭ꯔꯗꯤ ꯍꯤꯡꯕꯒꯤ ꯃꯇꯝꯖꯦ ꯎꯄꯥꯏ ꯑꯃ ꯏꯔꯩ ꯂꯩꯇꯒꯨꯝꯅ ꯇꯧꯋꯤꯅꯦ
ꯎꯝ ꯅꯣꯏꯒꯤꯕꯨ ꯂꯧ ꯍꯥꯏꯗꯤ ꯀꯌꯥꯃꯨꯛ ꯎꯒꯦ
ꯂꯧꯖꯦ ꯄꯔꯤ ꯑꯃ ꯃꯈꯥꯏꯃꯨꯛꯇꯤ ꯑꯣꯏꯒꯗꯕ ꯃꯥꯜꯂꯤꯀꯣ ꯏꯇꯥ
ꯌꯥꯝꯃꯤꯅꯦꯀꯣ ꯑꯗꯨꯗꯤ ꯍꯥꯏꯗꯤ ꯑꯗꯨꯗꯤ ꯃꯥꯥꯒ ꯕꯕꯥꯒꯅ ꯈꯛꯇꯪ ꯍꯣꯠꯅꯔꯗꯤ ꯌꯥꯝ ꯋꯥꯔꯝꯒꯅꯤꯕ ꯍꯥꯏꯗꯤ
ꯑꯗꯣ ꯑꯈꯣꯏ ꯈꯛꯇꯅꯗꯤ ꯇꯧꯗꯦ ꯀꯣꯝꯕꯁꯦ ꯍꯥꯏꯗꯤ ꯑꯈꯣꯏꯒꯤ ꯑꯥ ꯕꯕꯥꯒꯤ ꯃꯆꯟꯅꯨꯄꯤ ꯈꯣꯏꯒ ꯃꯣꯏꯒꯤ ꯑꯩꯈꯣꯏꯒꯤ ꯃꯥꯃ ꯍꯥꯏꯇꯥꯔꯦꯅꯦꯀꯣ ꯑꯩꯈꯣꯏꯒ ꯇꯧꯔꯒ ꯃꯣꯏꯅꯁꯨ ꯃꯠ ꯇꯦꯡ ꯌꯥꯝ ꯄꯥꯡꯉꯦ ꯑꯩꯈꯣꯏ ꯃꯤꯔꯣ ꯂꯩꯇꯕꯅꯤꯅ ꯑꯩꯈꯣꯏꯒꯤꯗꯤ ꯏꯌꯥꯝꯕꯗꯨꯒ ꯑꯩꯒ ꯕꯕꯥꯒ ꯏꯃꯥꯒ ꯏꯄꯥꯒ ꯑꯩꯈꯣꯏ ꯇꯥꯅꯤꯅ ꯌꯥꯝ ꯋꯥꯏꯑꯦ ꯁꯤ ꯍꯣꯠꯅꯕꯁꯦ ꯂꯧꯗ ꯂꯧꯒꯤ ꯃꯇꯝꯗꯅ ꯑꯃꯨꯛ ꯅꯦꯛ ꯃꯤꯁꯦ ꯑꯌꯥꯝꯕꯅ ꯅꯦꯛꯑꯦ ꯑꯗꯨꯅ ꯈꯔ ꯐꯩ ꯏꯟꯁꯥꯡ ꯅꯥꯄꯤꯒꯤ ꯃꯇꯝꯁꯤꯗꯗꯤ ꯃꯤꯁꯦ ꯅꯦꯛꯄꯁꯨ ꯐꯔꯛ ꯇꯥꯕ ꯑꯗꯨꯅ ꯅꯣꯡꯉꯥꯟꯕꯗꯒꯤ ꯅꯨꯃꯤꯠ ꯇꯥꯕ ꯐꯥꯎꯕ ꯂꯧꯕꯨꯛꯇ ꯂꯩꯔꯒ ꯁꯪꯕ ꯑꯗꯩ ꯃꯇꯝ ꯆꯥꯅ ꯍꯤꯗꯥꯛ ꯀꯥꯞꯄꯤꯕ ꯇꯧꯕꯤꯗ꯭ꯔꯗꯤ ꯐꯒꯠꯄꯁꯤꯁꯨ ꯏꯉꯝ ꯉꯝꯗꯕꯗꯧꯅ ꯇꯧꯔꯤꯑꯕꯀꯣ
ꯃꯥꯟꯅꯤ ꯃꯥꯟꯅꯤ ꯅꯨꯡꯁꯥ ꯃꯔꯛꯇ ꯁꯨꯕ ꯊꯕꯛ ꯑꯣꯏꯕꯅꯤꯅꯀꯣ ꯍꯥꯏꯗꯤ ꯂꯧꯁꯤꯡ ꯐꯧꯒꯤꯕꯨ ꯑꯣꯏꯔꯣ ꯑꯗꯒꯤ ꯏꯟꯖꯥꯡ ꯅꯥꯄꯤ ꯊꯥꯕꯒꯤꯕꯨ ꯑꯣꯏꯔꯣ ꯑꯗꯩ ꯍꯧꯖꯤꯛꯀꯤ ꯍꯧꯖꯤꯛ ꯃꯇꯝꯒꯤ ꯅꯨꯡꯁꯥ ꯍꯥꯏꯁꯤꯗꯤ ꯑꯩꯈꯣꯏꯒꯤ ꯉꯁꯤꯗ ꯑꯩꯅ ꯆꯍꯤ ꯎꯝ ꯇꯔꯦꯠ ꯅꯤꯄꯥꯜꯒꯤ ꯃꯃꯥꯡꯗ ꯍꯥꯏꯔꯤꯁꯤꯅꯦ ꯁꯨꯝ ꯑꯩꯈꯣꯏꯅꯒ ꯍꯥꯏꯐꯦꯠ ꯀꯩꯅꯣ ꯏꯟꯈꯠꯂꯛꯄ ꯑꯗꯒꯤꯩ ꯑꯩꯈꯣꯏꯅ ꯑꯉꯥꯡ ꯑꯣꯏꯔꯤꯉꯩ ꯁ꯭ꯀꯨꯜ ꯍꯦꯦꯛ ꯆꯠꯂꯤꯉꯩ ꯃꯇꯝꯗ ꯁꯥꯕ ꯅꯨꯡꯁꯥꯗꯨꯒ ꯍꯧꯖꯤꯛꯀꯁꯤꯗꯤ ꯌꯥꯝ ꯈꯦꯠꯅꯔꯦꯕ ꯇꯁꯦꯡꯅ
ꯌꯥꯝꯅ ꯈꯦꯠꯅꯩꯗ ꯄꯨꯔꯥ ꯍꯣꯡꯕꯗꯧꯅ ꯎꯔꯦꯅꯦ
ꯑꯥ ꯑꯗꯨꯅ ꯀꯩ ꯍꯥꯏꯇꯥꯔꯦ ꯍꯧꯖꯤꯛꯁꯦ ꯇꯁꯦꯡꯅ ꯍꯥꯏꯔꯕꯗ ꯃꯤꯁꯤꯡꯁꯦ ꯅꯨꯡꯁꯥꯗ ꯊꯣꯛꯑꯒ ꯊꯕꯛꯁꯦ ꯄꯩꯁꯥ ꯄꯤꯔꯒꯦ ꯑꯗꯩ ꯀꯩꯅꯣ ꯇꯧꯔꯒꯦ ꯍꯥꯏꯔꯕꯐꯥꯎꯗ ꯍꯥꯏꯗꯤ ꯁꯨꯕꯤꯌꯨ ꯌꯥꯗꯕꯁꯦ ꯌꯥꯝꯅꯁꯨ ꯊꯦꯡꯅꯕꯁꯨ ꯎꯏꯌꯦ ꯍꯥꯏꯗꯤ ꯅꯨꯡꯁꯥ ꯀꯥꯁꯤꯅ ꯍꯥꯏꯗꯤ ꯀꯥꯛꯄꯗꯣ ꯑꯗꯨꯅ ꯑꯌꯥꯝꯕꯅꯁꯨ ꯍꯥꯏꯗꯤ ꯁꯨꯝ ꯐꯧ ꯈꯥꯎꯕ ꯑꯣꯏꯔꯣ ꯑꯗꯒꯤ ꯂꯣꯛꯄ ꯌꯩꯕꯃꯛ ꯑꯣꯏꯔꯣ ꯃꯦꯆꯤꯟꯅꯟꯅꯒ ꯁꯨꯝ ꯃꯍꯨꯠ ꯁꯤꯜꯂꯛꯏꯁꯦꯀꯣ
ꯃꯦꯆꯤꯟ ꯑꯃ ꯃꯍꯨꯠꯁꯜꯂꯛꯑꯦ ꯑꯗꯨꯅ ꯊꯕꯛ ꯁꯨꯐꯝ ꯅꯣꯝꯐꯝꯁꯤꯁꯨ ꯀꯌꯥ ꯏꯔꯩ ꯂꯩꯔꯛꯇ꯭ꯔꯦ ꯑꯗꯨꯕꯨ ꯑꯩꯈꯣꯏꯒꯤꯗꯤ ꯑꯌꯥꯝꯕꯅ ꯃꯦꯆꯤꯟꯁꯦ ꯁꯤꯖꯤꯟꯅꯗ꯭ꯔꯕ ꯌꯥꯗ꯭ꯔꯕ ꯃꯇꯥꯡꯗ ꯈꯛꯇꯪ ꯁꯤꯖꯤꯟꯅꯍꯜꯂꯦ ꯍꯥꯏꯗꯤ ꯂꯩꯌꯦꯕ ꯑꯩꯈꯣꯏꯒꯤ ꯌꯨꯝꯂꯣꯟ ꯀꯩꯔꯣꯟꯅꯕ ꯂꯩꯀꯥꯏ ꯈꯨꯜꯁꯤꯗ ꯊꯕꯛ ꯁꯨꯐꯝ ꯅꯣꯝꯐꯝ ꯈꯪꯗꯗꯅ ꯄꯥꯈꯪ ꯃꯆꯥ ꯂꯩꯁꯥꯕꯤ ꯃꯆꯥ ꯃꯧ ꯁꯣꯀꯥ ꯁꯥꯟꯅꯔꯒ ꯀ꯭ꯋꯥ ꯃꯇꯞ ꯃꯇꯞ ꯆꯥꯔꯒ ꯂꯩꯌꯦꯕ ꯑꯗꯨꯁꯤꯡꯗꯨꯁꯨ ꯃꯣꯏꯁꯨ ꯁꯨꯝ ꯊꯕꯛꯇꯨ ꯂꯩ ꯇꯥꯔꯒꯗꯤꯀꯣ ꯍꯔ ꯁꯨꯖꯩ ꯑꯗꯨꯅ ꯂꯩꯇꯕꯒꯤ ꯃꯣꯏꯁꯦ ꯃꯇꯝꯁꯦ ꯑꯔꯦꯝꯕꯗ ꯃꯌꯥꯝ ꯑꯃ ꯃꯥꯡꯍꯜꯂꯒ ꯂꯩꯕꯁꯦ ꯎꯕ ꯑꯗꯨꯒꯤ ꯑꯩꯈꯣꯏ ꯏꯆꯤꯜ ꯏꯅꯥꯎꯅ ꯈꯔ ꯁꯨꯃꯥꯏ ꯇꯧꯔ ꯇꯥꯟꯅꯔꯒ ꯂꯧꯁꯨ ꯌꯥꯝꯕꯅꯤꯅ ꯑꯩꯈꯣꯏꯒꯤꯗꯤ ꯃꯣꯏꯅ ꯇꯧꯔꯒ ꯅꯣꯡꯃ ꯅꯣꯡꯃꯒꯤ ꯂꯨꯄꯥ ꯆꯍꯨꯝ ꯌꯥꯡꯈꯩ ꯈꯔ ꯄꯤ ꯆꯥꯝꯔꯤ ꯈꯔ ꯄꯤ ꯈꯔ ꯀꯟꯅ ꯅꯨꯄꯥꯅ ꯁꯨꯕꯗꯨꯅ ꯆꯥꯝꯃꯉꯥ ꯈꯔ ꯍꯦꯛ ꯄꯤꯕꯤ ꯇꯧꯔꯒ ꯃꯣꯏ ꯈꯔ ꯈꯔ ꯅꯦꯛꯑꯒ ꯁꯨꯍꯜꯂꯒ ꯃꯣꯏꯁꯨ ꯄꯩꯁꯥ ꯐꯪꯖꯕ ꯑꯩꯈꯣꯏꯗꯁꯨ ꯐꯍꯧꯕ ꯁꯤꯒꯤ ꯋꯥꯈꯜꯂꯣꯟꯗ ꯇꯧꯔꯒ ꯊꯕꯛꯁꯦ ꯈꯔꯗꯤ ꯄꯥꯏꯈꯠꯄꯕꯨꯗꯤ ꯍꯧꯔꯕ ꯖꯥꯠꯅꯤꯗꯩꯗ
ꯑꯣ ꯑꯣ ꯐꯩ ꯐꯩ ꯍꯥꯏꯗꯤ ꯑꯗꯨꯃꯥꯏꯅ ꯂꯦꯝꯅ ꯂꯩꯕ ꯑꯗꯒꯤ ꯀꯩꯅꯣ ꯇꯧꯔꯒ ꯃꯇꯝꯗꯣ ꯑꯔꯦꯝꯕꯗ ꯃꯥꯡꯍꯟꯗ꯭ꯔꯦ ꯁꯔꯨꯛꯇꯨꯗꯤ ꯍꯥꯏꯗꯤ ꯄꯩꯁꯥ ꯇꯥꯟꯕ ꯑꯗꯩ ꯏꯁꯥ ꯏꯊꯧꯗ ꯑꯣꯟꯁꯤꯟꯕ ꯍꯥꯏꯗꯅ ꯃꯤ ꯈꯠꯅ ꯆꯩꯅꯕ ꯑꯗꯗꯒꯤ ꯂꯩꯗꯅ ꯅꯨꯡꯁꯤꯅꯗꯕ ꯈꯣꯠꯄ ꯍꯥꯏꯁꯤꯕꯨ ꯃꯤ ꯄꯨꯟꯁꯤꯜꯂꯒ ꯊꯕꯛ ꯂꯩꯔꯛ ꯇꯕꯥ ꯍꯥꯏꯁꯤꯗꯒꯤ ꯍꯧꯔꯛꯏꯗꯅ ꯍꯦꯛꯇ ꯑꯗꯨꯅ ꯏꯁꯥꯁꯦ ꯐꯒꯦ ꯍꯥꯏꯔꯗꯤ ꯊꯕꯛꯁꯦ ꯁꯤꯜꯍꯟꯕ ꯑꯃꯈꯛ ꯗꯔꯀꯥꯔ ꯑꯣꯏꯌꯦꯕ ꯅꯠꯇ꯭ꯔꯥ
ꯃꯥꯅꯤ ꯃꯥꯅꯤ ꯏꯇ
ꯑꯗꯨꯅ ꯍꯥꯏꯗꯤ ꯉꯥꯏꯍꯥꯛꯁꯨ ꯑꯃꯨꯛ ꯐꯝꯃꯤ ꯍꯩ ꯔꯥ ꯄꯥꯃꯤꯟꯅꯕ ꯈꯣꯠꯄ ꯇꯧꯔꯒꯁꯨ ꯑꯃꯨꯛ ꯁꯤꯒꯨꯝꯕ ꯑꯗꯒꯤ ꯊꯕꯛ ꯏꯟꯈꯥꯡ ꯃꯇꯝꯁꯤꯗ ꯁꯦꯜꯂꯁꯤꯁ ꯆꯪꯗ꯭ꯔꯕꯌꯥꯃꯛ ꯌꯥꯗ꯭ꯔꯕ ꯄꯣꯠꯅꯦꯕ ꯁꯦꯜꯂꯒ ꯁꯦꯟꯗꯦ ꯑꯗꯨꯅ ꯁꯦꯂꯦꯠ ꯇꯥꯟꯕ ꯑꯩꯁꯦ ꯀꯟꯕ ꯌꯥꯗꯦ ꯍꯥꯏꯗꯤ ꯁꯦꯂꯦꯠ ꯇꯗꯕꯗ ꯏꯃꯨꯡ ꯑꯃ ꯍꯥꯏꯗꯤ ꯆꯥꯎꯈꯠꯂꯛꯄ ꯍꯥꯏꯁꯦ ꯉꯝꯃꯣꯏꯗꯣꯏꯅꯤ ꯑꯗꯒꯤ ꯅꯣꯡꯃ ꯅꯣꯡꯃꯁꯤꯗ ꯆꯪꯉꯤꯕ ꯍꯥꯏꯗꯤ ꯌꯥꯝꯅ ꯊꯣꯏꯗꯣꯛ ꯍꯦꯟꯗꯣꯛꯎꯗ꯭ꯔꯒ ꯑꯗꯨꯗ ꯆꯥꯕ ꯏꯊꯛꯏꯕ ꯑꯗꯒꯤ ꯑꯅꯥ ꯑꯌꯦꯛ ꯍꯥꯏꯁꯦ ꯌꯥꯎꯔꯛꯄꯅꯅꯨꯡ ꯃꯌꯥ ꯄꯣꯟꯇꯦꯜ ꯅꯠꯇ꯭ꯔꯥ ꯑꯗꯨꯅ ꯍꯥꯏꯗꯤ ꯁꯥꯁꯦ ꯑꯩꯈꯣꯏꯒꯤ ꯈꯔ ꯇꯥꯟꯁꯤꯜꯂꯛꯑꯒ ꯃꯇꯝ ꯃꯇꯝꯒꯤ ꯂꯥꯛꯄ ꯂꯥꯛꯄꯁꯦ ꯇꯧꯕꯁꯤꯁꯨ ꯐꯩꯌꯦꯅ ꯈꯂꯦ ꯑꯗꯨꯃꯥꯏꯅ ꯇꯧꯃꯤꯟꯅꯕ ꯆꯠꯃꯤꯟꯅꯕ ꯁꯨꯝꯃꯤꯟꯅꯕ ꯃꯌꯥꯝ ꯁꯨꯔꯗꯤ ꯋꯥꯕꯁꯨ ꯐꯔꯤꯅꯤꯗꯣ
ꯐꯩ ꯃꯌꯥꯝ ꯁꯨꯃꯤꯟꯅꯕꯁꯦ ꯌꯥꯝ ꯅꯨꯡꯉꯥꯏ ꯃꯤꯒꯤꯁꯨ ꯀꯥꯅꯍꯟꯕ ꯑꯩꯈꯣꯏꯒꯤꯁꯨ ꯀꯥꯟꯅꯍꯧꯕ ꯑꯅꯤꯃꯛꯇ ꯅꯨꯡꯉꯥꯏꯌꯦ ꯀꯥꯟꯅꯕ ꯐꯪꯍꯟꯕꯒꯤ ꯊꯕꯛꯁꯤ ꯌꯥꯝꯅ ꯐꯩ
ꯃꯥꯅꯦ ꯃꯥꯅꯦ
ꯑꯗꯣ ꯏꯃꯥꯒ ꯄꯥꯕꯨꯡꯒꯗꯨꯕꯨ ꯀꯃꯥꯏ ꯀꯃꯥꯏꯅ ꯇꯧꯔꯤꯒꯦ ꯑꯅꯥ ꯑꯌꯦꯛ ꯌꯥꯎꯗꯕ ꯅꯠꯇ꯭ꯔꯣ ꯏꯇꯥ
ꯑꯥ ꯊꯣꯏꯗꯣꯛꯄꯗꯤ ꯌꯥꯎꯗꯦꯗ ꯍꯥꯏꯗꯤ ꯉꯁꯤꯗꯩꯅ ꯍꯣꯏ ꯆꯍꯤ ꯑꯅꯤꯃꯨꯛꯀꯤ ꯃꯃꯥꯡꯗꯗꯤ ꯃꯕꯥꯅꯤ ꯆꯪꯗꯅ ꯑꯃꯨꯛ ꯕꯕꯥ ꯑꯃꯨꯛ ꯅꯥꯕ ꯂꯣꯏꯔꯀꯥꯟꯗ ꯏꯃꯥ ꯑꯃꯨꯛ ꯅꯥꯕ ꯈ꯭ꯔꯥꯡꯅ ꯇꯧꯕ ꯑꯃꯗꯤ ꯌꯥꯎꯈꯤ ꯑꯗꯨꯗꯨꯒꯤ ꯃꯇꯨꯡꯗꯗꯤ ꯊꯣꯏꯗꯣꯛꯅ ꯄꯥꯡꯅ ꯅꯥꯕꯗꯤ ꯑꯃꯨꯛ ꯌꯥꯎꯗ꯭ꯔꯦ ꯍꯥꯏꯗꯤ ꯑꯁ ꯃꯕꯥꯅꯤ ꯆꯪꯗꯅ ꯑꯗꯨꯃꯥꯏꯅ ꯁꯤꯜꯂ ꯁꯤꯜꯂꯒ ꯅꯥꯁꯤꯜꯂꯛꯄꯗꯤ ꯑꯁ ꯃꯊꯥꯁꯦ ꯑꯃꯨꯛꯇꯪ ꯑꯔꯣꯏꯕꯤꯗꯅꯤꯗ ꯍꯥꯏꯗꯤ ꯑꯍꯜ ꯂꯃꯟ ꯅꯥꯔꯛꯄ ꯄꯥꯏꯁꯦ ꯋꯥꯈꯜꯁꯦ ꯑꯃ ꯀꯩꯅꯣꯁꯨ ꯁꯣꯟꯖꯟꯕꯗꯧꯅ ꯍꯟꯖꯤꯜꯂꯒ ꯑꯃ ꯃꯣꯏꯅ ꯀꯩ ꯍꯥꯏꯇꯥꯔꯦꯅꯦ
ꯍꯣꯏ ꯍꯣꯏ ꯏꯃꯥ ꯄꯥꯕꯨꯡ ꯅꯥꯔꯛꯄ ꯍꯥꯏꯁꯤꯗꯕꯣ ꯋꯥꯈꯜ ꯂꯧꯁꯤꯡ ꯄꯨꯛꯅꯤꯡ ꯍꯛꯆꯥꯡ ꯄꯨꯝꯅꯃꯛ ꯂꯣꯏꯅ ꯁꯣꯟꯊꯔꯒ ꯌꯥꯝ ꯋꯥꯕꯅꯤꯅꯦ ꯁꯤꯒꯤ ꯊꯕꯛꯁꯦ ꯑꯅꯥ ꯑꯌꯦꯛ ꯁꯤꯗ ꯌꯥꯎꯖꯗ꯭ꯔꯗ ꯀꯣ
ꯃꯥꯅꯦ ꯃꯥꯅꯦ
ꯆꯥꯒꯦꯔꯥ ꯆꯔꯥ ꯝꯃ ꯆꯥꯒꯦꯔꯥ ꯆꯔꯥ ꯍꯦꯟꯒꯦꯔꯥ ꯑꯅꯥ ꯑꯌꯦꯛꯁꯤꯗꯕꯨ ꯌꯥꯎꯖꯗ꯭ꯔꯗꯤ ꯍꯥꯏꯅ ꯄꯨꯟꯁꯤꯁꯦ ꯁꯤ ꯌꯥꯎꯔꯛꯄ ꯃꯤꯀꯨꯞꯇꯅꯦꯕ
ꯋꯥꯈꯜꯁꯨ ꯅꯨꯡꯉꯥꯏꯇꯕ ꯁꯦꯜꯁꯨ ꯆꯠꯄ ꯑꯗꯒꯤ ꯀꯔꯤ ꯍꯥꯏꯗꯅ ꯄꯨꯂꯞ ꯍꯦꯛ ꯃꯥꯡꯃꯤꯟꯅꯕ ꯑꯗꯨ ꯇꯧꯋꯦꯕ ꯑꯅꯥꯕ ꯑꯁꯤꯅ ꯍꯦꯛ ꯇꯧꯕꯁꯦ ꯑꯠꯇꯦ ꯁꯤꯅ ꯐꯩ ꯑꯣ ꯑꯝꯇ ꯂꯩꯇꯕꯅꯤꯅꯀꯣ ꯑꯗꯩ ꯍꯦꯁꯨ ꯃꯟꯕ ꯑꯗꯩ ꯇꯨꯝꯐꯝ ꯆꯥꯐꯝꯁꯨ ꯍꯦꯛ ꯈꯪꯗꯕ ꯇꯧꯋꯦ ꯇꯧꯔꯤꯁꯦ